ꯍꯜꯂꯣ
ꯇꯥꯔꯕꯣ
ꯇꯌꯦ
ꯀꯩꯗꯧꯅꯣ
ꯑꯦ ꯆꯥꯛ ꯆꯥꯕ ꯂꯣꯏꯔꯒ ꯐꯝꯃꯦ
ꯀꯩ ꯌꯦꯟꯖꯥꯡ ꯆꯥꯒꯦ
ꯗꯥꯎꯅꯤꯗꯥ
ꯍꯥꯎꯔ ꯃꯣꯏꯗꯕꯣ
ꯌꯦꯁ
ꯌꯦꯁ
ꯑꯦ ꯅꯪꯒꯨꯅꯠꯇꯦ
ꯑꯣ ꯀꯅꯥꯕꯔꯥ
ꯔ ꯅꯣꯡꯇꯥꯛ ꯅꯣꯡ
ꯅꯣꯡ ꯇꯥꯕ꯭ꯔꯣ ꯑꯦ
ꯍꯣꯏ
ꯔꯅꯤꯍ ꯍꯥꯎꯕ꯭ꯔꯣ ꯗꯥꯜꯗꯨꯕꯨ ꯑꯩ ꯆꯥꯗ꯭ꯔꯤꯌꯦ
ꯑꯦ ꯍꯒꯦ ꯍꯥꯦ
ꯎ ꯌꯥꯎ ꯊꯦꯡ ꯃꯗꯨꯒꯤ
ꯍꯥ
ꯀ ꯑꯣ ꯊꯦ ꯃꯗꯨ
ꯍꯥ
ꯌꯥꯎ ꯊꯦ ꯃꯗꯨ ꯇꯥꯕ꯭ꯔꯣ ꯍꯂꯣ
ꯇ꯭ꯔ
ꯇꯥꯏꯌꯦ ꯇꯥꯏꯌꯦ
ꯎꯝ ꯅꯣꯡ ꯑꯥ ꯇꯥꯏꯦꯕ ꯅꯣꯡꯀꯥꯟ ꯅꯆꯨꯔꯌꯦ
ꯅꯪ ꯀꯥꯏ ꯂꯩꯕ꯭ꯔꯣ
ꯍꯥ
ꯍꯣꯁꯇꯦꯜ ꯂꯩꯕ꯭ꯔꯣ
ꯑꯁꯇꯗ
ꯑꯣ
ꯍꯣ
ꯊꯕꯛꯇ ꯊꯣꯛꯅꯤꯡꯉꯥꯏ ꯂꯩꯕ꯭ꯔꯣ
ꯍꯥ
ꯊꯕꯛ ꯆꯠꯊꯣꯛꯅꯤꯡꯉꯥꯏ ꯂꯩꯕ꯭ꯔꯣ
ꯍꯥ
ꯏꯝ ꯂꯒꯦ ꯅ ꯌꯨꯝ ꯂꯩꯒꯗ꯭ꯔꯣ
ꯍꯣꯏ ꯑꯗꯨ ꯑꯗꯨꯝ ꯂꯩꯣꯏꯃꯦ
ꯔꯣ ꯅꯅꯨꯡꯉꯥꯏꯗꯕꯣ
ꯅꯣꯏꯒꯤ ꯃꯥꯜꯂꯦ
ꯏꯁ ꯑꯩꯗꯤ ꯀꯩꯁꯨ ꯇꯧꯗꯦꯅ
ꯀꯣꯟꯁꯨꯕ ꯐꯖꯥꯅ ꯇꯥꯗꯦꯕ ꯑꯦꯗꯣ
ꯀꯒꯥꯔꯤꯒꯤ ꯐꯖꯅ ꯇꯥꯗꯕ꯭ꯔꯥ ꯀꯣ
ꯦꯒꯁꯨ
ꯑ
ꯀꯩꯀꯩ ꯇꯧꯔꯤꯒꯦ ꯍꯟꯗꯛꯇꯤ
ꯃ ꯑꯦꯛꯁꯇ꯭ꯔꯥꯔꯦ
ꯄꯨꯂꯤꯁ ꯀꯩꯁꯤ ꯃꯤꯁꯇꯅꯨ
ꯍꯣꯏ
ꯇꯅꯣ
ꯍꯥ
ꯊꯥꯠ
ꯑꯥ
ꯆꯥ ꯑꯆꯥ ꯇꯠꯁꯇ ꯣꯕ ꯀꯩꯗ ꯗꯤꯁꯤꯅ
ꯃꯤꯦꯅꯤꯀꯥ
ꯑ ꯥꯏꯍꯨꯛ ꯑꯣꯀ꯭ꯔꯨꯛ ꯂꯣꯏꯈ꯭ꯔꯅꯤ ꯍꯨꯛ ꯑꯣꯛ ꯀꯛꯇ ꯂꯣꯏꯈ꯭ꯔꯕꯅꯦꯕ
ꯐꯠ ꯥꯎꯛꯂꯣ
ꯌꯥꯝ ꯌꯥꯝ ꯋꯥꯅꯦ ꯂꯣ ꯐꯗ
ꯑꯣ ꯀ ꯂꯩꯒꯦꯅꯗ
ꯑꯩꯔꯣ ꯇꯥꯖ ꯃꯍꯜ ꯃꯅꯤꯡꯅ ꯂꯩꯌꯦ
ꯇꯁ ꯃꯥ ꯃꯥꯡꯥꯡꯂ ꯂꯩꯌꯅ
ꯑꯥꯎ ꯇꯥꯖ ꯃꯍꯜ ꯃꯅꯤꯡꯅꯦ ꯂꯩꯌꯦ ꯑꯩꯈꯣꯏ ꯁ꯭ꯋꯥꯏꯒꯤ ꯇꯥꯖ ꯃꯍꯜꯗ
ꯐꯔꯌꯦꯦ ꯐꯔꯌꯦꯦ
ꯀꯔꯤ ꯐꯥꯕ꯭ꯔꯥ
ꯐꯔꯦ
ꯀꯩ ꯁ ꯀꯩ ꯁꯕꯖꯦꯛ ꯂꯧꯒꯦ ꯀꯩ ꯁꯕꯖꯦꯛ ꯂꯧꯧꯒꯦ ꯑꯅꯦ ꯑꯣꯅꯔꯁꯀꯨꯝꯕ ꯂꯧꯕ꯭ꯔꯣ
ꯑꯩꯗꯣ
ꯎꯝ
ꯀꯃꯔꯁꯅꯦ ꯍꯣꯣꯏ
ꯑꯣ ꯀꯩ ꯀꯩ ꯄꯦꯄꯔ ꯂꯧꯕ꯭ꯔꯣꯅ ꯀ ꯀꯔꯤ ꯀꯔꯤ ꯄꯦꯄꯔ ꯂꯧꯧꯕꯣ ꯌꯥꯝ
ꯁꯤꯤꯈꯛꯅ
ꯑ ꯅꯠꯇꯦꯗ ꯑꯦꯀꯥꯎꯟꯇꯤꯡꯔꯣ ꯕꯤꯖꯤꯅꯦꯁꯂꯣ ꯀꯩꯀꯔꯤ ꯂꯩꯌꯦꯅ
ꯍ ꯅꯈꯣ ꯐꯁꯅ ꯇꯗ ꯐꯣꯟ ꯃꯅꯥꯛ ꯇ ꯂꯩꯦꯔ ꯉ ꯍꯥꯏꯗꯅꯥ ꯇꯥ ꯇ ꯗꯣ
ꯇꯥꯔꯒ ꯇꯥꯗꯤ ꯍꯥꯏ ꯍꯥꯏ
ꯒꯤꯗ ꯅꯨꯡꯉꯥꯏ ꯇꯥꯕꯅꯂꯦ
ꯍꯧꯖꯤꯛꯁꯨ ꯇꯥꯗꯕ꯭ꯔꯥꯅꯦ
ꯍꯧꯖꯤꯛ ꯆ ꯇꯁꯦ
ꯎ ꯐꯦꯟ ꯑꯅꯦꯔ ꯑꯩ ꯐꯦꯟꯗꯣ ꯑꯗꯨꯅꯅꯦ ꯑꯩꯒꯤ ꯐꯦꯟꯗꯨꯅꯅꯦꯕ ꯑꯣ ꯉꯔꯥꯡꯗꯤ ꯌꯨꯝ ꯂꯩꯕ꯭ꯔꯣ ꯍꯣꯁꯇꯦꯜ ꯂꯩꯕ꯭ꯔꯣ
ꯁꯣꯉ
ꯎꯝ ꯀ꯭ꯂꯥꯁꯀꯨꯝꯕ ꯂꯩꯇꯦ ꯍꯟꯗ
ꯍꯥꯥ
ꯀ꯭ꯂꯥꯁ ꯂꯩꯇꯕ꯭ꯔꯣ ꯍꯟꯗ
ꯂꯩꯌꯦ ꯉꯁꯤꯗꯤ ꯆꯠꯇꯕ ꯉꯔꯥꯡ ꯐꯨꯠꯕꯣꯜ ꯃꯦꯠꯁ ꯑꯅꯤ ꯌꯦꯡꯕꯀꯣ ꯑꯗꯨꯒꯤ ꯑꯩꯗꯣ ꯍꯦ ꯅꯅꯥꯍꯒꯗꯄ ꯑꯗꯨꯗꯒꯤ ꯆꯠꯄ ꯐꯪꯗ꯭ꯔꯦ
ꯉꯔꯥꯡꯗꯤ ꯁꯟꯗꯦ ꯅꯠꯇ꯭ꯔꯣ
ꯆꯗꯦꯅꯦ
ꯁꯟꯗꯦꯗꯁꯨ ꯀ꯭ꯂꯥꯁ ꯂꯩꯕ꯭ꯔꯣ
ꯅꯠꯇꯦꯕ ꯣ ꯌꯦꯉꯦ ꯌꯥꯔ ꯑꯣ ꯌꯦꯡꯕꯒꯤ
ꯑꯩꯗꯤ ꯅꯪ ꯉꯔꯥꯡ ꯀ꯭ꯂꯥꯁ ꯆꯠꯇꯦ ꯍꯥꯏꯕꯒꯨꯝ ꯇꯥꯕꯕꯨꯣ
ꯌꯥ
ꯀꯔꯤ ꯀꯟꯇ꯭ꯔꯤ ꯁꯞꯄꯣꯔꯠ ꯇꯧꯒꯦ ꯋꯥꯔꯜ ꯀꯞꯇꯤ
ꯏꯪꯂꯂꯦꯟ ꯐ꯭ꯔꯥꯟꯁ
ꯑꯃꯟ ꯀꯔꯤꯗ ꯑꯃ ꯀ ꯈ
ꯐꯠ ꯃꯤ ꯃꯩ ꯃꯉꯥ ꯇ꯭ꯔꯥꯟꯄꯣꯔꯠꯣ ꯕꯅꯦ ꯑꯩꯗꯤ ꯑꯅꯤꯈꯛꯅꯦ ꯃ ꯂꯩꯛ ꯀ ꯁꯄꯣꯔꯠꯣ ꯀ
ꯑꯩꯗꯤ ꯁꯞꯄꯣꯔꯠ ꯇꯧꯔꯦꯗ ꯀꯅꯥꯁꯨ ꯉꯝꯕ ꯃꯤꯅ ꯉꯝꯈ꯭ꯔꯦꯗ
ꯌꯥꯏ
ꯐꯒꯤ ꯇꯅꯦꯗ ꯄꯣꯇꯣꯒꯣꯜꯅꯦ ꯀꯩꯅ ꯄꯣꯣ
ꯁꯥꯥꯁ ꯄꯅꯗꯅꯦ ꯍꯥ ꯅꯗ ꯐꯁꯅꯦ
ꯆꯩ ꯂꯥꯛꯀꯅꯤꯀꯣ ꯑꯗꯨꯃꯥꯏꯅ ꯇꯧꯒꯅ
ꯀ ꯣꯅꯤ
ꯎꯝ ꯅꯠꯇꯦ ꯀꯣ
ꯗ ꯐꯦꯟꯁ ꯃꯥꯒꯦꯅ ꯑꯩ ꯅꯪꯒꯤ ꯃꯈꯣꯟꯣꯟꯒꯣ ꯄꯥꯕꯗ ꯉꯁꯥꯏ ꯂꯩ ꯈ ꯀꯩꯅ ꯐ꯭ꯔꯦꯟꯁꯤꯡꯔꯗ
ꯏ ꯏ ꯍꯩ ꯀꯣ ꯃꯤꯗꯤ
ꯑ ꯏ ꯀ ꯂꯩ ꯏꯕ
ꯑꯩ ꯇꯥꯖ ꯃꯍꯜ ꯃꯅꯤꯡꯅꯦ ꯍꯥꯏꯔꯒ ꯅꯪ ꯒ꯭ꯌꯥꯟ ꯇꯥꯗꯦ
ꯍꯥꯏꯕꯗꯤ ꯔꯦꯟꯗꯔꯥ ꯇꯥꯖ ꯃꯍꯍꯜꯒꯤ ꯏꯚꯦꯟꯔꯣ
ꯔꯦꯟꯗꯅꯦ ꯑꯣ
ꯑ
ꯍꯣꯏ ꯏ ꯔꯦꯟꯗꯅꯦꯕ
ꯀꯅꯥ ꯀꯅꯥ ꯐ ꯂꯩꯀ
ꯑꯩꯔꯣ ꯅꯪꯒꯤ ꯊꯋꯥꯏꯒ ꯂꯩꯔꯤ
ꯑꯗꯨꯄꯥ ꯊꯄ ꯁꯥꯕ
ꯑ ꯅꯨꯄꯥ ꯅꯨꯄꯥ ꯊꯣꯛꯄ ꯁꯥꯕ ꯅꯠꯇꯦ ꯊꯣꯛꯏꯅꯦ ꯀꯩꯅꯣ
ꯂꯒꯅꯤꯔ
ꯅꯅ ꯅꯣꯡꯆꯨꯁꯨ ꯌꯥꯝ ꯐꯩꯌꯦꯀ ꯑꯁ ꯉꯁꯥꯏ ꯍꯥꯏꯗꯤ ꯌꯥꯝ ꯁꯥꯔꯝꯕꯅꯤ ꯅꯣꯡ ꯆꯨꯕꯁꯦ ꯐꯥꯏꯌꯦꯕ ꯉꯁꯥꯏꯗ ꯌꯥꯝ ꯁꯥꯔꯝꯕꯅꯦꯕ
ꯑꯩꯈꯣꯏꯗꯗꯤꯦ ꯑꯩꯈꯣꯏꯗꯁꯨꯣ
ꯁꯥꯕ꯭ꯔꯣ ꯅꯣꯏꯁꯨ ꯉꯁꯥꯏꯗꯣ ꯎꯝ ꯅꯣꯡ ꯆꯨꯕꯅ ꯐꯥꯔꯦꯅ ꯇꯨꯝꯕ ꯅꯨꯡꯉꯥꯏꯃꯛ
ꯑꯗꯨꯝ ꯐꯔꯦ ꯑꯩꯁꯨ
ꯌꯥꯔꯣꯏꯍꯦ ꯇꯃꯦ ꯌꯥꯔꯣꯏꯗ ꯌꯥꯝꯃꯣꯂꯤ ꯇꯝꯅꯅꯕ ꯍꯧꯖꯤꯛ ꯈꯛꯇ꯭ꯔꯣ ꯅꯪꯁꯨ ꯆꯥꯛ ꯆꯥ ꯑꯇꯣꯞꯄ ꯎꯝ ꯊꯦꯡꯉꯦꯅ
ꯍꯥꯏꯕꯗꯤ
ꯆꯥꯛ ꯆꯥꯕꯗꯣ ꯊꯦꯡꯉꯦꯅ
ꯊꯦꯡꯅ ꯍꯧꯕ ꯑꯩꯈꯣꯏꯒꯤ ꯊꯦꯡꯅ ꯆꯥꯕ ꯇꯥꯕ
ꯕ꯭ꯔꯥꯖꯤꯜꯒꯤ ꯕꯣꯜꯗꯣ ꯌꯦꯡꯕ꯭ꯔꯣ
ꯑꯦꯉꯦ ꯅ ꯃꯥ ꯀ ꯌꯦꯗꯣ
ꯑꯩꯗꯣ ꯐꯥꯔꯁ ꯍꯥꯐ ꯐꯥꯔꯁ ꯍꯥꯐ ꯍꯥꯎ ꯈꯛꯇꯗꯤ ꯌꯦꯡꯉꯝꯃꯦꯕꯀꯣ
ꯍꯥ
ꯐꯥꯔꯁ ꯍꯥꯐ ꯐꯥꯎꯗꯤ ꯌꯦꯡꯉꯝꯃꯦꯕ
ꯗꯨ ꯑ ꯇꯝ ꯊꯈ꯭ꯔꯦ
ꯑꯗꯨ ꯑꯁ ꯑꯩ ꯉꯔꯥꯡꯗꯣ ꯍꯪꯒꯣꯏ ꯐꯥꯎꯕ ꯆꯠꯄ
ꯑꯪꯉꯣꯢ
ꯆꯅ
ꯑꯗꯨꯒꯤ ꯋꯥꯕ
ꯑꯁ ꯋꯥꯏꯅꯦ ꯌꯥꯝ ꯋꯥꯏ ꯄꯨꯡ ꯑꯃ
ꯋꯥ ꯅꯤꯡꯉ ꯂꯩꯀꯦ ꯅꯨꯄꯥꯗꯤ ꯋꯥ ꯋꯥ
ꯑꯁ ꯋꯥꯕ ꯍꯩꯇ ꯌꯥꯕꯗꯣ
ꯎꯝ
ꯋꯥꯕ ꯍꯩꯇꯦ ꯍꯥꯏꯗꯨꯅ ꯅꯪ ꯍꯥꯏꯁꯦ
ꯍꯣꯏ ꯋꯥꯅꯤꯡꯉꯥꯏ ꯋꯥꯅꯤꯡꯉꯥꯏ ꯃꯥꯡꯗ
ꯀꯩꯒꯤ ꯃꯥꯟꯗꯕ꯭ꯔꯣ
ꯅꯨꯄꯤ ꯉꯠꯇꯅ
ꯌꯥꯏ ꯅꯨꯄꯥꯁꯨ ꯋꯥꯏꯗ
ꯀꯩꯅꯣ ꯑꯣꯏꯕ꯭ꯔꯣ
ꯀꯩ ꯍꯥꯏꯕ
ꯑꯗꯨꯃꯥꯏꯅ ꯑꯣꯏꯕ꯭ꯔꯣ ꯍꯥꯏꯕ
ꯍꯣꯏ ꯍꯣꯏ ꯑꯣꯏꯕꯅꯤꯀꯣ ꯅꯪ ꯉꯁꯤ ꯈꯛꯇꯔꯣ ꯈꯪꯕ ꯑꯁ
ꯁꯤ ꯐꯛꯇꯅꯦ ꯅꯨꯄꯥ ꯋꯥꯢꯌꯦ ꯍꯥꯏꯕꯗꯨ
ꯑꯦ ꯌꯥꯝ ꯐꯩꯀꯣ ꯌꯥꯝ ꯐꯩꯀꯣ ꯃꯤꯗꯤ ꯅꯣꯏ ꯍꯣꯁꯇꯦꯜ ꯔꯣꯝꯗ ꯍꯩꯅꯧ ꯌꯥꯝ ꯂꯩꯔꯝꯅꯤꯅ
ꯏꯩꯅꯧ
ꯑꯩꯅꯧ
ꯃꯩꯌꯦ
ꯎꯝ ꯃꯂꯛ ꯈꯔꯅꯤꯅ ꯃꯨꯜꯂꯝꯒꯅꯤꯅ
ꯑꯦ ꯃꯤ
ꯑ ꯆꯥꯕꯨꯗꯤ ꯐꯪꯕ꯭ꯔꯣ ꯅꯣꯢꯗꯤ
ꯍꯦꯛ ꯄ ꯌꯥꯗꯦꯍꯦ
ꯀꯩꯒꯤ ꯑꯣ ꯃꯄꯨ ꯂꯩꯕ꯭ꯔꯣ
ꯂꯩꯔꯝꯒꯅꯤꯌꯦ
ꯅꯪꯒꯨꯝꯅ ꯂꯣꯏ ꯃꯄꯨ ꯂꯩꯈ꯭ꯔꯕ ꯃꯥꯜꯂꯦꯅꯦꯍ
ꯍꯦꯛꯄ ꯌꯥꯗꯦ ꯅꯪ ꯅꯪ ꯄꯨꯔꯛꯑꯣ
ꯅꯪꯒꯨꯝꯅ ꯂꯣꯏ ꯃꯄꯨ ꯄꯥꯟꯈ꯭ꯔ ꯃꯥꯜꯂꯦꯗ ꯅꯪꯒꯨꯝꯅ ꯃꯄꯨ ꯂꯣꯏ ꯄꯥꯟꯈ꯭ꯔ ꯃꯥꯜꯂꯦꯕ
ꯌꯥ
ꯑ ꯄꯥꯟꯗꯧꯔꯅꯦ ꯑꯣ ꯌꯥꯝ ꯐꯍꯤꯀꯣ
ꯍꯥꯏ
ꯄꯥꯟꯗꯕ꯭ꯔꯥꯅꯦ
ꯀ꯭ꯔꯤ ꯢꯟꯖꯥꯡ ꯆꯒꯦꯔꯣ
ꯑꯩꯔꯣ ꯕꯤꯟꯁꯀ ꯑꯂꯨꯒ ꯑꯗꯨꯝ ꯕꯣꯏꯜ ꯇꯧꯕꯗꯣ ꯕꯤꯟꯁꯀ ꯑꯂꯨꯒ
ꯐꯥꯏꯑꯦ ꯐꯌꯦ
ꯎꯝ
ꯑꯔꯪꯅꯤ
ꯄꯨꯝꯝ ꯃꯔꯤꯅꯦ ꯄ꯭ꯂꯥꯁꯇꯤꯛ ꯃꯅꯨꯡꯗ ꯍꯥꯞꯄꯒꯤ ꯅꯨꯃꯤꯠ ꯑꯍꯨꯝꯈꯛ ꯉꯥꯏꯔꯤꯕ ꯂꯩꯔꯛꯄꯗꯣ ꯄꯨꯝꯃꯒ ꯂꯩꯔꯝꯕ ꯁꯥꯎꯅꯤꯡꯕꯁꯤꯗꯤꯀꯣ ꯍꯣꯔꯦꯟꯗꯤ ꯌꯦꯡ ꯍꯥꯏꯌꯣ ꯍꯥꯏ ꯍꯥꯏꯌꯣ ꯍꯥꯟꯅ ꯍꯥꯏꯣ ꯍꯅ
ꯍꯧꯔꯗꯔꯤ
ꯀ ꯍꯥꯏꯣ
ꯍꯥꯏꯌꯕꯅꯅꯥ
ꯃꯔꯦꯟ ꯕꯨ ꯍꯉꯗꯣ ꯑꯅꯗ ꯑ ꯆꯥ